ꯍꯜꯂꯣ
ꯇꯥꯕ꯭ꯔꯣ
ꯇꯕꯔꯣ
ꯍꯣꯏ ꯇꯥꯏꯌꯦꯀꯣ ꯍꯣꯏ ꯇꯥꯏꯌꯦ ꯅꯝꯁꯨ ꯇꯥꯏꯦ ꯀꯣ ꯑ ꯍ ꯊꯑꯌꯦ
ꯎꯝ ꯀꯔꯤ ꯇꯧꯕ꯭ꯔꯥ ꯑꯗꯨꯝ ꯕꯖꯔꯗ ꯂꯥꯛꯑꯦꯕ ꯐꯜꯂꯥꯛꯄꯔꯦ ꯎꯝ
ꯑꯥ ꯑꯣ ꯑꯩꯈꯣꯏꯗꯤ ꯍꯧꯖꯤꯛꯅ ꯆꯥꯛ ꯆꯔꯕ ꯂꯩꯌꯦ
ꯑꯣ ꯀꯔꯤꯤ ꯀꯔꯤ ꯏꯟꯁꯥꯟ ꯄꯤꯕ ꯊꯨꯑꯦꯀꯣ
ꯗꯥꯎꯅꯦ ꯍꯣꯏꯖꯟꯅꯁꯤꯀꯣ ꯍꯣꯏ ꯍꯥꯎꯋꯦ ꯑꯩꯈꯣꯏꯒꯤ ꯏꯅꯥꯎꯅꯨꯄꯤ ꯑꯅꯤꯅ ꯃꯥꯅꯣꯀꯣ ꯀꯟꯁꯦꯒꯨꯝꯕ ꯊꯨꯝꯃꯦ ꯑꯗꯨꯅꯦ ꯑꯩꯈꯣꯏ ꯆꯠ ꯆꯠꯁꯦ ꯑ ꯑꯗꯨ ꯎꯝ ꯁꯥꯕ ꯆꯥꯛ ꯆꯁꯦ ꯑꯗꯨꯅ ꯍꯥꯏꯔꯒ ꯍꯣꯏ ꯆꯥꯈ꯭ꯔꯦ ꯑꯗ ꯈꯨꯖꯤꯤꯛꯅ ꯆꯥꯔꯦ ꯑ ꯑꯦ ꯅꯪꯒꯤꯗꯨ ꯍꯌꯥꯔꯀꯠꯇꯧꯕꯗꯨ ꯀꯌꯥ ꯂꯣꯒꯦ
ꯑꯩ ꯈꯠꯇ ꯇꯨꯍꯟꯗ꯭ꯔꯦꯠ
ꯑꯣ ꯐꯖꯅ ꯀꯠꯇꯣꯕꯤꯕ꯭ꯔꯣ ꯃꯥꯗꯣ
ꯍꯣꯏ ꯐꯖꯅ ꯇꯣꯕꯤ ꯑꯣ ꯃꯥꯗꯤ ꯍꯥꯏꯅ ꯀꯣ ꯐꯣꯟꯗꯀꯣ ꯑꯁꯤ ꯒꯨꯝꯕ ꯏꯁꯀ꯭ꯔꯤꯟ ꯁꯣꯠ ꯂꯣꯏꯔꯒ ꯀꯣ ꯑꯁꯤꯒꯨꯝꯕ ꯏꯁꯇꯥꯏꯜ ꯇꯧꯕꯤꯌꯣ ꯍꯥꯏꯔꯒꯀꯣ ꯃꯅꯥ ꯇꯧꯕꯤꯕꯁꯦ
ꯑꯣ ꯑꯗꯨꯗꯤ ꯐꯖꯅ ꯂꯥꯛꯄ꯭ꯔꯣ
ꯍꯣꯏ ꯂꯥꯛꯑꯦ ꯍꯣꯏ ꯍꯣꯏ ꯂꯥꯛꯑꯦ
ꯑꯣ ꯑꯩꯁꯨ ꯄꯥꯝꯃꯦ ꯗꯨꯑꯣꯏꯔꯗꯤ
ꯑꯩꯈꯣꯏꯅ ꯌꯥꯝ ꯃꯦꯆꯤꯟ ꯑꯣꯏꯈ꯭ꯔꯦ ꯍꯥꯏꯔꯦ
ꯍꯣꯏ ꯅꯪꯗꯤ ꯐꯖꯔꯦ ꯍꯧꯖꯤꯛꯇꯛꯇꯣ ꯑꯗꯨ ꯍꯦꯏꯔꯏꯁꯂꯥꯏꯜ ꯍꯌꯥꯔꯀꯠꯇꯨꯀꯣ ꯐꯔꯦ ꯑꯗꯨꯗꯤ
ꯎꯝ ꯅꯪꯒꯤ ꯏꯆꯦꯁꯨ ꯐꯖꯩ ꯍꯥꯏꯌꯦ
ꯍꯣꯏ ꯑꯩꯁꯨ ꯅꯦꯛꯁ ꯇꯥꯏꯝ ꯂꯥꯛꯂꯗꯤ ꯑꯩꯁꯨ ꯇꯧꯒꯦ
ꯎꯝ
ꯍꯧꯖꯤꯛꯇꯨ ꯁꯤ ꯁꯝꯕ ꯑ ꯁꯝꯗꯨꯣ
ꯍꯧꯖꯤꯛꯀꯤꯗꯣ ꯑꯥꯏꯗꯤ ꯁꯣꯛꯁꯣꯗ
ꯑꯥ
ꯑꯁꯝꯕꯁꯨ ꯄꯥꯝꯗ꯭ꯔꯦ ꯍꯧꯖꯤꯛꯇꯣ ꯑꯩꯒꯤ ꯁꯝꯗꯣ ꯌꯥꯝꯅ ꯒꯠ ꯑꯣꯏꯈ꯭ꯔꯦ ꯑꯗꯨꯅ ꯑꯩꯗꯤ ꯍꯧꯖꯤꯛ ꯑꯁꯥꯝꯕ ꯑꯁꯥꯝꯁꯨ ꯄꯥꯝꯗ꯭ꯔꯦ
ꯑꯣ
ꯑꯁꯤꯁꯤꯗ ꯑꯈꯣꯏꯗ ꯀꯣ ꯑꯩꯈꯣꯏ ꯏꯅꯥꯎꯅꯨꯄꯤ ꯑꯩꯒ ꯑꯗꯨꯒ ꯑꯩ ꯏꯅꯥꯎꯅꯨꯄꯤ ꯑꯅꯤ ꯑꯩꯈꯣꯏ ꯑꯍꯨꯝꯗꯨ ꯍꯦꯟꯅ ꯍꯥꯞꯀꯦ ꯍꯥꯞꯄꯦ
ꯑꯣ ꯑꯣ
ꯍꯥꯞꯂꯒ ꯑꯗꯨꯃꯥꯏꯅꯥ ꯂꯩꯌꯦ ꯍꯧꯖꯤꯛꯇꯣ
ꯎꯝ ꯋꯥꯔꯦꯗ ꯅꯪꯒꯤ ꯌꯨꯝꯁꯨ ꯆꯠꯀꯦ ꯅꯪꯒꯤ ꯌꯨꯝꯁꯨ ꯀꯣ ꯑꯗꯨꯝ ꯆꯠꯀꯦ ꯑꯗꯨꯒ ꯅꯪꯒꯤ ꯅꯨꯄꯤꯗꯨꯀꯣ ꯌꯦꯡꯔꯒꯥ ꯂꯥꯛ ꯑꯦ
ꯑꯣ ꯍꯧꯖꯤꯠꯇꯣ ꯃꯥꯁꯨ ꯅꯨꯡꯉꯥꯏꯔꯕ꯭ꯔꯣ
ꯍꯣꯏ ꯍꯥꯏꯌꯦ ꯍꯥꯏꯑꯌꯦ
ꯑꯣ ꯁꯤ ꯐꯕꯗꯣ ꯍꯧꯖꯤꯛꯛꯇꯣ ꯐꯩꯌꯦꯀꯣ
ꯑꯣ ꯐꯔꯦ ꯍꯥꯏ
ꯑꯣ ꯑꯗꯨꯗꯤ
ꯎꯝ ꯎꯝ
ꯅꯛꯈ꯭ꯔꯗꯤ ꯑꯗꯨꯝꯕꯅꯛꯄꯥꯁꯤꯗꯤ ꯅꯨꯡꯉꯥꯏꯇꯦ
ꯍꯣꯏꯌꯦ
ꯎꯝ
ꯑꯗꯨꯗꯤ ꯎꯝ ꯐꯖꯅ ꯆꯥꯔꯤꯕ꯭ꯔꯣ
ꯍꯣꯏ ꯑꯁꯤꯅ ꯁꯤꯗ ꯌꯥꯝ ꯍꯥꯎꯋꯦ ꯑꯩꯈꯣꯏꯅ ꯊꯨꯡꯅꯗꯤ ꯌꯥꯝ ꯍꯥꯎꯋꯦꯀꯣ
ꯑꯣ ꯑꯗꯨꯒꯤ ꯆꯥꯛ ꯆꯥꯛꯇꯤ ꯑ ꯆꯥꯛꯇ ꯑꯣ ꯍꯣꯁꯇꯦꯜꯗ ꯂꯩꯦ
ꯑꯣ ꯍꯣ ꯁꯗꯥ ꯑꯅꯄꯥ ꯍꯣꯏ ꯍ ꯐꯖꯅ ꯆꯥꯔꯦꯗꯤ ꯑꯁ ꯌꯥꯝ ꯆꯥꯎꯔꯦ ꯍꯧꯖꯤꯛꯠꯇꯣ
ꯑꯣ ꯍꯣꯏ ꯑꯩꯈꯣꯏꯗꯤ ꯆꯥꯛ ꯌꯦꯟꯁꯥꯡ ꯊꯣꯟꯗ꯭ꯔꯤꯕ ꯑꯩꯈꯣꯏ ꯐꯖꯅ ꯈꯟꯗꯦ ꯑꯩꯒꯤ ꯏꯃꯅꯨꯄꯤꯅ ꯊꯨꯡꯒꯦ ꯍꯥꯏꯌꯦ
ꯎꯝ
ꯑꯩ ꯏꯃꯥꯟꯅꯨꯄꯤ ꯑꯦ ꯏꯅꯥꯎꯅꯨꯄꯤꯗꯨꯣ ꯍꯥꯏꯌꯦꯕ ꯏꯟꯁꯥꯡ ꯊꯣꯡꯕꯗꯣ ꯑꯩꯥꯏ ꯀꯣꯝꯄꯦꯌꯔ ꯇꯧꯕꯗꯤꯀꯣ ꯃꯥꯅ ꯑꯦꯚꯔꯤ ꯗꯦ ꯑꯦꯚꯔꯤ ꯗꯦꯗꯤ ꯍꯣꯏꯚꯔꯤ ꯑꯣ ꯑꯦꯕ꯭ꯔꯤ ꯗꯦ ꯊꯣꯡꯉꯦꯕ
ꯅꯪꯒꯤ ꯑ ꯏ ꯅ ꯅ ꯐꯨꯒ ꯑꯩꯒ ꯏꯆꯦꯕꯅꯤꯗꯨ ꯑ ꯑ ꯌꯦꯟꯖꯥꯡ ꯊꯨꯝꯕꯗꯣ ꯃꯈꯣꯏꯗꯣ ꯌꯥꯝ ꯍꯥꯏꯀꯣ
ꯑꯣ ꯍꯣꯏ ꯍꯣꯏ ꯑꯗꯨꯒꯤ ꯆꯥꯕꯁꯨ ꯅꯨꯡꯉꯥꯏꯀꯣ ꯐꯖꯅ ꯐꯖꯅ ꯍꯥꯏꯥꯎꯀꯣ ꯍꯥꯏꯗꯤ ꯍꯦꯠꯇꯦ ꯋꯥ ꯑꯗꯤ ꯍꯦꯠꯇꯦꯕ ꯏꯟ ꯆ ꯑꯣ ꯋꯥ ꯍꯥꯏꯒꯅꯣ ꯑꯩ ꯀꯥꯏ ꯍꯥꯏꯗꯤ ꯍꯩꯇꯦꯕ ꯅꯪꯗꯤ ꯍꯩꯑ ꯅꯪꯒꯤꯁꯨ ꯑꯗꯨꯝ ꯍꯥꯎꯋꯦꯕ
ꯑꯠꯇ ꯆ ꯍꯥꯏꯗ ꯍ ꯑꯩꯁꯨꯦ ꯊꯨꯝꯕꯗꯨꯅ ꯍꯥꯏꯇꯦ
ꯎꯝ ꯑꯁꯨꯣ ꯄꯖ ꯂꯁꯦ
ꯋꯥꯈꯔꯗꯣ ꯍꯥꯏꯌꯦ ꯑꯗꯨ ꯑꯣꯏꯔꯁꯨ ꯆꯞꯖꯥꯅꯕ
ꯑꯌꯥꯝ ꯃꯥꯒꯤ ꯕꯌꯨꯇꯤ ꯄꯥꯔꯂꯔ ꯃꯥꯒꯤ ꯕꯌꯨꯇꯤ ꯄꯥꯔꯂꯔꯗꯨꯀꯣ ꯔꯨꯝꯗꯨ ꯌꯥꯝ ꯄꯤꯛꯑꯦ ꯋꯥ ꯌꯥꯝ ꯏꯁꯃꯣꯜ ꯑꯣꯏꯌꯦꯕꯀꯣ
ꯍꯣꯏ ꯍꯣꯏ
ꯎꯝ
ꯑꯩꯁꯨ ꯑꯃꯛ ꯆꯪꯈ꯭ꯔꯦ ꯑꯩꯒꯤ ꯑꯥꯏꯕ꯭ꯔꯣꯁꯨ ꯑꯩꯒꯤ ꯃꯤꯒꯤꯗꯣ ꯑꯩꯁꯨ ꯑꯥꯏꯕ꯭ꯔꯣꯁꯇ ꯂꯥꯛꯇꯧꯕ ꯀꯣ ꯑꯃꯔ ꯆ ꯆꯥꯡꯈ꯭ꯔꯩ ꯑꯗꯨ ꯃꯥꯒꯤꯗꯨ ꯑꯩꯅꯜ ꯂꯥꯞꯄꯠꯇꯨ ꯀꯣ ꯈꯔ ꯄꯤꯌꯦ ꯑꯗꯨꯒ ꯀꯔꯤꯁꯨ ꯍꯥꯞꯇꯦ
ꯎꯝ
ꯑꯗꯨꯅꯦ ꯑꯩꯅ ꯃꯉꯣꯟꯗ ꯍꯥꯏꯈ꯭ꯔꯦ ꯑꯩꯒꯤ ꯕ꯭ꯂꯥꯏ ꯍꯦꯖ ꯋꯥꯠ ꯍꯦꯖꯀꯨꯝꯕ ꯕ꯭ꯂꯦꯛ ꯍꯦꯖꯀꯨꯝꯕ ꯂꯩꯕꯗꯤꯀꯣ
ꯎꯝ
ꯇꯣꯕꯤ ꯑꯁꯤꯗꯤ ꯇꯣꯕꯥ ꯌꯥꯎꯕ꯭ꯔꯣ ꯑꯗꯨꯝꯅ ꯍꯥꯏꯅ ꯍꯥꯏꯊꯔꯝ ꯑꯗꯨꯒ ꯍꯣꯏ ꯍꯥꯏ ꯔꯦ ꯑꯩꯒꯤꯗꯨ ꯌꯥꯝꯅ ꯏꯟꯁꯥꯏꯗ ꯂꯩꯌꯦ ꯑꯗꯨꯅ ꯏꯁꯇꯤꯃꯤꯟ ꯇꯧꯗ꯭ꯔꯗꯤ ꯌꯥꯔꯣꯏ ꯑꯗꯨꯃꯥꯏꯅ ꯍꯥꯏ ꯑꯗꯨꯒ ꯃꯥꯗꯨ ꯏꯁꯇꯤꯃꯤꯟ ꯒꯤ ꯃꯦꯆꯤꯟ ꯑꯗꯨꯒꯨꯝꯕꯗ ꯍꯧꯖꯤꯛꯇꯨ ꯃꯉꯣꯟꯗ ꯂꯩꯇꯦꯅ ꯑꯗꯨꯃꯥꯏꯅ ꯍꯥꯏꯌꯦ
ꯑꯣ ꯑꯗꯨ ꯅꯦꯛꯁ ꯇꯥꯏꯝꯗꯀꯣ ꯃꯥꯕꯨ ꯃꯥꯗꯨ ꯁꯤꯐ ꯇꯧꯒꯦ ꯍꯥꯏꯌꯦ ꯎꯝ ꯑꯩꯒꯤ ꯌꯨꯝꯗ ꯑꯣꯄꯣꯖꯤꯠꯇ ꯌꯨꯝ ꯑꯣ ꯌꯨꯝ ꯍꯧꯖꯤꯛ ꯍꯧꯖꯤꯛꯇ ꯊꯥꯝꯕꯗꯣ ꯍꯣꯏ ꯑꯗꯨꯗ ꯇ꯭ꯔꯥꯟꯁꯐꯔ ꯇꯧꯒꯦ ꯍꯥꯏ ꯁꯤꯐ ꯇꯧꯒꯦ ꯍꯥꯏ
ꯑꯣ ꯑꯗꯧꯔꯦꯗꯤ ꯅꯪ ꯅꯪ ꯅꯪ ꯗꯨ ꯐꯔꯦ ꯍꯦ
ꯍꯣꯏ ꯄꯨꯁꯨ ꯇꯂꯥꯏꯔꯒꯀꯣ
ꯍꯣꯏ ꯁꯨꯅꯥ ꯆꯥ ꯄ ꯌꯥ ꯆꯗꯨꯔꯒꯤ ꯃꯥꯅ ꯍꯧꯖꯤꯛꯅ ꯐꯝꯝꯕ ꯔꯨꯝꯗꯨ
ꯑꯣ ꯏꯁꯤꯡꯒꯨꯝꯕꯗ ꯁꯝ ꯀꯥꯞꯄꯗ ꯔ ꯍꯥꯞꯄꯗꯨ ꯑꯣ ꯌꯦꯠ ꯎꯝ ꯇꯣꯕꯥ ꯌꯥꯗꯦ ꯍꯥꯏꯌꯦꯕ ꯑꯗꯨꯒꯤꯅꯦꯀꯣ
ꯑꯣ ꯑꯗꯗꯤ ꯃꯁꯨꯨꯏ ꯌꯥꯗ ꯃꯗꯨ ꯃꯗꯨꯗꯨꯒꯨꯝ ꯐꯥꯗꯨ
ꯖꯒꯥꯗꯨ ꯂꯩꯇ ꯍꯥꯏ ꯀꯣ ꯎꯝ ꯁꯤꯅꯤ ꯑꯗꯨꯒꯤꯅꯦ
ꯍꯣꯏ
ꯎꯝ
ꯑꯗꯔꯗꯤ ꯃꯥꯒꯤ ꯂ
ꯍꯣꯏ ꯃ ꯂꯩꯕ ꯃꯥꯒꯤ ꯄꯂꯔꯗꯀꯣꯟꯅ ꯁꯤꯁꯨ ꯑꯩꯈꯣꯏ ꯇꯣꯕꯗ ꯁꯨ ꯀꯣꯂꯥꯛ ꯑꯦꯕ ꯃꯤꯗꯨ ꯀꯣ ꯅꯣꯏ ꯌꯥꯝ ꯂꯥꯛꯑꯦꯕ ꯃꯤꯈꯅ
ꯑꯩꯗꯤ ꯄꯩꯁꯥ ꯂꯩꯔꯦꯗꯤ ꯀꯣꯟ
ꯎꯝ
ꯂꯩꯗꯤꯦ ꯐꯦꯁꯤꯌꯦꯦꯜꯒꯨꯝꯕ ꯑꯗꯨꯒꯨꯝꯕ ꯂꯣꯏꯅ ꯇꯣꯏꯅꯤꯡꯉꯦ ꯍꯥꯏꯗꯤ ꯃꯉꯣꯟꯗ
ꯍꯣꯏ ꯃꯥꯗꯨ ꯐꯖꯅ ꯇꯧꯕꯤꯌꯦ ꯑꯩꯈꯣꯏꯁꯨ ꯁꯦꯇꯤꯁꯐꯥꯏꯠ ꯇꯧꯑꯦꯀꯣ ꯃꯥꯅ ꯇꯧꯕꯁꯦ
ꯍꯣꯏ ꯍꯣꯏ ꯃꯥꯅ ꯑꯩꯕꯨꯁꯨ ꯂꯥꯛꯊꯣꯛ ꯃ ꯃꯗꯨ ꯐꯖꯅ ꯇꯨꯝꯕꯤꯑꯀꯣ ꯑꯗꯨꯒ ꯃꯥꯒꯤꯗꯨ ꯇꯧꯔꯁꯨ ꯅꯅꯥꯗꯦꯀꯣ
ꯍꯣꯏ ꯑꯗꯨꯒ ꯃꯥꯅ ꯇꯣꯞꯄꯁꯨ ꯐꯖꯅꯇꯤꯁ ꯐꯏꯠ ꯑꯣꯏ ꯀꯣ ꯑꯩꯈꯣꯏꯁꯨ
ꯍꯣꯏ ꯍꯣꯏ ꯍꯣꯏ ꯑꯗꯨ ꯎꯝ ꯑꯗꯨꯄ ꯅꯠꯇꯦ ꯑꯩꯈꯣꯏꯁꯨ ꯃꯉꯣꯟꯗ ꯑꯗꯨ ꯐ꯭ꯔꯤ ꯑꯣꯏꯀꯣ
ꯍꯣꯏ ꯍꯣꯏ ꯃꯥꯗꯨ ꯌꯥꯝ ꯐ꯭ꯔꯦꯟꯂꯤ ꯑꯣꯏꯀꯣ ꯃ ꯃꯗꯨ ꯋꯥꯔꯤ ꯁꯥ ꯁꯔꯦ ꯍꯂꯦꯕ ꯃꯗꯨ
ꯍꯣꯏ ꯂꯁꯟ ꯆ ꯑꯁ ꯃꯉꯗ ꯂꯥꯛꯄꯥ ꯇꯁ ꯑꯗꯨꯝ ꯅ ꯇ ꯄ
ꯑꯣ ꯑꯗꯨꯁꯨ ꯃꯤꯁꯨ ꯌꯥꯝ ꯐꯩꯌꯦꯕ
ꯎꯝ
ꯎꯝ ꯑꯥꯔꯇꯤꯐꯤꯁꯦꯜꯒꯨꯝꯕꯗꯤ ꯅꯠꯇꯦꯕ ꯃꯤꯗꯨ ꯌꯥꯝ ꯐꯩꯕ ꯑꯣ
ꯃꯥꯒꯤꯦꯔꯣ
ꯍꯥꯏꯔꯕꯁꯦ ꯃꯥꯗꯨ ꯌꯥꯝ ꯒꯨꯗ ꯀ ꯊꯥꯏꯌꯦꯅꯦꯕ ꯑ ꯎꯝ
ꯎꯝ
ꯔ ꯑꯥꯔꯇꯤꯐꯤꯁꯦꯜ ꯒꯨꯝꯕꯁꯨ ꯂꯩꯇꯦꯕꯗ
ꯑꯣ ꯍꯣꯏ ꯃꯥꯅ ꯄꯥꯝꯅꯔꯗꯤ ꯇꯥꯔ ꯇꯥꯔꯅ ꯍꯥꯏꯌꯦ
ꯑꯗꯨꯔꯗꯤ ꯅꯪ ꯍꯧꯖꯤꯛ ꯀꯔꯤ ꯇꯧꯒꯦ
ꯑꯗꯨꯝ ꯂꯩꯒꯦ ꯑꯗꯨꯒꯤ ꯒꯥꯔꯤ ꯐꯥꯏꯒꯦ ꯈꯔ ꯂꯔꯤ ꯄꯥꯏꯕ ꯀꯨꯏꯔꯦꯕ ꯃ ꯌꯟꯂꯔ ꯀꯀꯣ
ꯆꯝꯅꯅꯦ ꯍꯥꯏꯁꯤ ꯀꯁꯨ
ꯎꯝ
ꯂ ꯄꯕ ꯇꯨ ꯀꯣꯏꯔ
ꯅꯟꯗꯤ ꯀꯔꯤ ꯇꯒꯦꯔꯥ ꯅꯔꯦ ꯄꯥꯏꯒꯦꯔꯥ ꯅꯅꯥꯁꯨ
ꯎꯝ ꯉ ꯍꯥꯏꯗꯤ ꯑꯁꯤ ꯂꯣꯏꯔꯗꯤꯀꯣ ꯃꯈꯥꯗ ꯆꯪꯉꯒ ꯑꯩ ꯏꯁꯤꯡ ꯂꯧꯕꯒ ꯑꯩꯈꯣꯏꯒꯤ ꯏꯁꯤꯡꯗꯣ ꯂꯩꯇ꯭ꯔꯦ ꯑꯩꯈꯣꯏ ꯊꯥꯄ ꯑꯗꯨꯒ ꯑꯩꯈꯣꯏꯗꯤ ꯕꯥ ꯇꯧꯋꯦꯟꯗꯤꯅꯦ ꯎ ꯉꯁꯤꯗꯨ ꯂꯣꯏꯔꯦ ꯑꯗꯨꯒ ꯐ ꯆꯥꯔꯒꯂꯒꯦ
ꯑꯣꯣ
ꯎꯝ ꯏꯁꯤꯡ ꯂꯩꯇ꯭ꯔꯗꯤ ꯅꯨꯡꯉꯥꯏꯇꯦꯍꯦ ꯎꯝ ꯎꯝ
ꯅ ꯏ ꯑꯣ ꯌꯥꯝ ꯁꯥꯕ ꯃꯇꯝꯗ ꯎꯝ ꯏꯁꯤꯡ ꯂꯩꯇ꯭ꯔꯕꯗꯤ ꯅꯨꯡꯉꯥꯏꯇꯦꯀꯣ
ꯑꯣ ꯎꯝ ꯎꯝ ꯎꯝ ꯍ
ꯒꯤ ꯃꯟꯕꯤꯗꯨ ꯂꯩꯕ꯭ꯔꯥ
ꯁꯤꯗ ꯂꯩꯔ ꯃꯅꯤ
ꯄꯁꯥꯕꯗꯣ
ꯅꯠꯇꯦꯃꯗꯨ ꯋꯥꯁꯤꯗ ꯂꯩ ꯂꯩꯇꯦꯄꯤꯁ ꯃꯗꯨ ꯍꯧꯖꯤꯛ ꯑꯁꯤꯗ ꯂꯩꯇꯦ ꯃꯁꯨ ꯁꯥꯏꯗꯥ ꯂꯩꯔꯒ ꯅꯠꯇꯦ ꯃꯥꯁꯨ ꯁꯥꯏꯠꯜꯗꯔꯦꯒ ꯋꯥꯣꯏꯁ ꯐꯣꯟꯗ
ꯑꯣ ꯃꯉꯣꯟꯗ ꯍꯥꯏꯌꯣꯀꯣ ꯋꯥꯔꯤꯁꯒꯤ ꯍꯥꯏꯌꯣꯀꯣ ꯑꯣꯏꯗ ꯎꯝ ꯎꯝ ꯀꯨꯏꯔꯦꯕ ꯃꯥꯥꯏꯒꯤ ꯋꯥꯔꯤ ꯁꯥꯕꯗꯨꯁꯨ
ꯍꯣꯏ ꯃꯥꯁꯨ ꯍꯥꯏꯌꯦ ꯅꯪꯉꯣꯟꯗ ꯋꯥꯔꯤ ꯁꯥꯕꯗꯨ ꯃꯥꯁꯨ ꯌꯥꯝꯅ ꯅꯨꯡꯉꯥꯏꯔꯦ ꯑꯗꯨꯒ ꯅꯪꯗꯣ ꯌꯥꯝꯅ ꯃꯁꯤꯡꯕꯤꯎꯨꯋꯦ ꯑꯗꯨꯝꯅ ꯍꯥꯏꯌꯦ
ꯑꯣ
ꯑꯗꯨꯗ ꯅꯪꯗ ꯋꯥꯔꯁꯕꯗ ꯅꯪ ꯅ ꯅꯪꯣꯕꯂ ꯌꯦ
ꯍꯣꯏ ꯑꯩꯗꯣ ꯐꯖꯅ ꯈꯟꯗꯦꯅꯀꯣ ꯑꯗꯨ ꯀ ꯌꯥꯝ ꯏꯈꯥꯏꯕ ꯑꯗꯨꯒꯤꯅꯣ
ꯃꯦ ꯅꯪꯗꯨ ꯌꯥꯝ ꯅ ꯌꯥꯝ ꯍꯥꯏꯑꯦ ꯍꯦ
ꯍꯥꯏꯥꯏꯇꯦ ꯋꯥ ꯎꯝ
ꯎꯝ ꯎꯝ
ꯅꯪꯗꯤ ꯅꯪꯁꯨ ꯌꯥꯝ ꯍꯥꯏ ꯀꯦ ꯋꯥ ꯑꯗꯨ ꯑꯩꯒꯤ ꯏꯃꯅ ꯏꯃꯥ ꯋꯥꯍ
ꯍꯣꯏ
ꯍꯥꯏꯗꯤ ꯀꯨꯏꯔꯦꯕ ꯑꯣ ꯂꯥꯁ ꯇꯥꯏꯝꯗꯤ ꯐꯖꯅ ꯈꯪꯉꯕ ꯑꯗꯨꯒꯤ ꯎꯝ ꯑꯣ ꯀꯌꯥ ꯍꯥꯏꯁꯦꯔꯥ ꯀꯌꯥ ꯍꯥꯏꯁꯦꯔꯥ ꯎꯝ ꯑꯦ ꯑꯦꯕ꯭ꯔꯤꯗꯦꯒꯨꯝꯕ ꯎꯝ ꯇꯣꯗꯦꯅꯀꯣ ꯑꯗꯨꯒꯤ ꯈꯔ ꯈꯔ ꯃꯥꯡ ꯑꯦ ꯈꯔ ꯈꯔ ꯀ꯭ꯌꯥ
ꯍꯣꯏ ꯑꯗꯨ ꯑꯣꯏꯔꯁꯨ ꯅꯪꯗ ꯊꯕꯛ ꯑꯃ ꯈꯪꯉꯦ ꯑꯗꯨ ꯑꯣꯏꯔꯁꯨ ꯅꯪꯅ ꯅꯪꯗ ꯃꯤ ꯑꯇꯩꯅ ꯍꯥꯏꯕꯗꯨꯅ ꯅꯪ ꯂꯣꯏꯅ ꯈꯪꯉꯤꯀꯣ
ꯍꯣꯏ ꯍꯣꯏ
ꯍ ꯑꯗꯨꯅꯦ
ꯎꯝ ꯑꯗꯨꯁꯨ ꯅꯪꯕꯗꯨ ꯐꯖꯅ ꯀꯔꯤ ꯎ ꯐꯖꯅ ꯁꯦꯟꯇꯦꯟꯁꯀꯨꯝꯕꯒꯤ ꯊꯣꯛꯇꯕ
ꯂꯩꯁꯟ ꯃꯗꯨ ꯌꯥꯝꯅ ꯐꯥꯏ
ꯎꯝ
ꯍꯥꯏꯌꯦ ꯅꯪꯗꯣ ꯑꯉꯣꯟꯗ ꯍꯥꯏꯂ ꯅꯪꯅ ꯍꯥꯏꯌꯦ
ꯅꯪꯁꯨ ꯐꯥꯏꯗ
ꯎꯝ